ꯇꯥꯕ꯭ꯔꯥ
ꯇꯥꯔꯦ ꯁꯥꯏꯀꯩꯗꯧꯂꯩꯅꯣ
ꯀꯝꯄ꯭ꯂꯤꯠ ꯑꯣꯏꯁꯟꯒ꯭ꯔꯤꯅꯦ ꯑꯗꯨꯒꯤ ꯁꯦꯝꯃꯤꯕ ꯑꯃꯨꯛ
ꯁꯝꯃꯤꯠ ꯇꯧꯏꯕ
ꯎꯝ ꯑꯩꯖꯨ ꯉꯁꯥꯏ ꯇꯧꯋꯦ ꯉꯁꯥꯏ ꯌꯥꯏꯑ ꯑꯗꯨꯃꯥꯏꯅ
ꯎꯝ
ꯀꯩꯗꯧꯔ ꯖꯥꯠꯅꯣ ꯅꯥꯎꯕꯤꯗ ꯑꯃꯨꯛ ꯇꯧꯋꯤ ꯅꯥꯎꯕꯤ ꯄꯥꯏꯔꯛꯇ꯭ꯔꯦ
ꯍꯨꯖꯤꯛꯀꯤꯔ
ꯎꯝ
ꯇ꯭ꯔꯨꯝꯒꯔꯕ ꯈꯪꯇꯦ ꯉꯁꯥꯏꯒꯤ ꯗꯣ ꯅꯪꯅ ꯊꯝꯃꯤꯔꯥ ꯑꯗꯣ ꯃꯊꯟꯗ ꯇꯣꯛꯆꯒꯤꯔ
ꯃꯊꯟꯗ
ꯎꯝ ꯑꯣꯗꯨ ꯐꯔꯦ ꯊꯝꯕꯕꯨꯗꯤ
ꯎꯝ
ꯑꯥ ꯆꯥꯎꯕꯒꯤ ꯑꯗꯨꯝꯅ ꯊꯣꯏꯕꯤꯆꯥꯅ ꯍꯥꯏꯕ꯭ꯔꯣ ꯊꯣꯏꯕꯤ ꯅꯥꯎ ꯍꯥꯏꯕ꯭ꯔꯣ ꯊꯣꯏꯕꯤꯆꯥ ꯑꯗꯨꯅꯨ ꯄꯥꯏ ꯑꯗꯨꯔ ꯁꯥꯏꯗꯧ ꯅꯪꯒ꯫
ꯍꯥꯏꯗꯤ ꯀꯩꯅꯣ ꯃꯆꯥꯏꯒ ꯗꯋꯥ ꯃꯆꯥ ꯅꯨꯄꯤꯒ꯫
ꯑꯗꯨꯅꯤ꯫
ꯃꯥꯅ ꯊꯥꯞꯄꯤꯔꯛꯄꯅꯦ ꯑꯩꯁꯦ꯫
ꯎꯝ꯫ ꯅꯪ ꯀꯩꯅꯣꯗꯣ ꯑꯃ ꯃꯥꯒꯤ ꯊꯥꯖꯤꯟꯕꯗꯣ ꯍꯩ ꯍꯥꯏꯕ꯫
ꯎꯝ꯫
ꯃꯥ ꯑꯃ ꯃꯥꯒꯤ ꯀꯩꯀꯩꯅꯣ ꯊꯥꯖꯤꯜꯂꯦ ꯍꯥꯏꯕꯗꯣ꯫
ꯎꯝ꯫
ꯑꯗꯨꯗꯣ ꯅꯪ ꯍꯥꯏꯔꯕꯕ꯫
ꯁꯤ ꯂꯣꯏꯔ ꯇꯧꯒꯗꯧꯅꯦ꯫
ꯁꯤ ꯁꯤꯒꯤ ꯃꯁꯤꯡꯅ ꯁꯨꯒꯔ ꯀꯥꯟꯗ꯫
ꯎꯝ ꯃꯁꯥꯅ ꯂꯥꯛꯆꯦꯒꯗꯕꯅꯦ
ꯑꯣ ꯅꯪ ꯆꯥꯛꯆꯥꯥꯗ ꯉꯥꯏꯔꯣ꯫
ꯆꯥꯛ ꯆꯥꯗ ꯉꯥꯏꯔꯤ꯫
ꯎꯝ ꯊꯦꯡꯉꯦ꯫ ꯑꯩꯁꯨ ꯑꯥ ꯅꯤꯡꯊꯧꯔꯦꯅ ꯉꯥ ꯄꯣꯔꯛꯑꯦꯅ꯫ ꯎꯝ ꯆꯥꯕ ꯌꯥꯗꯦ
ꯑꯣ꯫
ꯊꯤꯡꯉꯦꯃꯤꯅ ꯃꯥ ꯊꯤꯉꯥ ꯂꯥꯛꯑꯃꯤꯅ꯫
ꯉꯥ ꯉꯥꯃꯤꯅꯦ ꯍꯥꯎꯏꯅꯦ ꯆꯥꯅꯤꯡꯗ ꯇꯧꯕꯅꯦ꯫
ꯉꯥ ꯃꯆꯥ ꯀꯥꯡꯉꯧ ꯑꯗꯨꯝ ꯆꯥꯅꯤꯡꯉꯤꯗ ꯀꯨꯏꯔꯦ ꯆꯥ
ꯉꯥ ꯎꯝ ꯉꯥ ꯍꯥꯎꯇꯦꯗꯥꯏ ꯅꯆꯤꯟꯊꯤꯕ꯫
ꯉꯥꯕꯨ ꯍꯧꯇꯦꯒꯥꯏꯅ
ꯑ ꯍꯧꯖꯤꯛꯇꯤ ꯃꯔꯨꯝ ꯄꯨꯕ ꯃꯇꯝꯗꯅ ꯉꯥ ꯍꯥꯎꯇꯦ ꯆꯥꯏꯗꯦꯒ ꯍꯥꯏꯅꯗ꯭ꯔ ꯃꯤꯅ꯫
ꯎꯝ ꯑꯗ ꯍꯥꯎꯇꯕ ꯉꯥꯗꯣ ꯌꯥꯎꯗꯔꯗꯤ ꯆꯥ ꯌꯥꯗꯦꯕ꯫
ꯑꯣꯏꯗꯕ ꯉꯥꯡꯏꯕ꯫
ꯑꯥ ꯑꯥꯗ꯫ ꯇꯅꯨ꯫ ꯃꯥꯒꯤ ꯕꯨꯄꯦꯟ ꯃꯆꯥꯅꯨꯄꯥꯗꯣ꯫ ꯃꯥꯥꯏꯗꯤ ꯐꯣꯟꯗꯣ ꯌꯥꯗꯕꯅꯤꯅ ꯀꯥꯛꯄꯅ ꯑꯌꯥꯝꯕ ꯑꯣꯏ ꯍꯥꯏꯔꯤꯕ꯫ ꯀꯥꯛꯄꯗꯣ ꯄꯩꯁꯥꯗꯣ ꯌꯥꯝ ꯆꯪꯉꯛꯇꯦ ꯍꯥꯏꯕ꯫
ꯎꯝ ꯃꯥꯏ ꯐꯣꯟ ꯅꯨꯡꯉꯥꯏꯇ꯭ꯔꯕ꯫
ꯐꯣꯟꯗꯤ ꯌꯥꯗꯤ ꯌꯥꯔꯒꯅꯦ ꯈꯪꯗꯦ ꯃꯥꯏꯗꯣ ꯅꯦꯠꯁꯨ ꯌꯥꯝ ꯅꯨꯡꯉꯥꯏꯇꯦ ꯃꯥꯥꯏ ꯐꯣꯟꯗꯣ꯫
ꯌꯥꯝ ꯌꯥꯝ ꯆꯪꯉꯛꯇꯦ ꯃꯥꯏ꯫
ꯅꯪ ꯃꯥꯒ ꯁꯥꯟꯅꯕ꯭ꯔꯣ꯫
ꯁꯥꯟꯅꯗꯦ ꯉꯁꯥꯏ ꯂꯥꯛꯄꯗ ꯑꯩꯅ ꯍꯪꯕ꯫ ꯃꯥꯗꯤ ꯄꯩꯁꯥꯗꯣ ꯌꯥꯝ ꯌꯥꯝ ꯆꯪꯉꯥꯛꯇꯦ꯫ ꯀꯩꯅꯣ ꯇꯧꯕꯅꯤꯅ ꯐꯣꯟꯁꯨ ꯅꯦꯠꯇꯣ ꯌꯥꯝ ꯅꯨꯡꯉꯥꯏꯇꯦ ꯑꯗꯨꯅ꯫ ꯐꯇꯧꯗꯦꯅ ꯍꯥꯏ꯫ ꯔꯥꯕꯤꯅꯥꯁꯨ ꯄꯥꯏꯔꯛꯇꯦ ꯐꯣꯟ꯫
ꯔꯕꯤꯅ ꯅꯝꯕꯔꯗꯣ ꯑꯝꯇ ꯂꯧ ꯇꯥꯔꯦ꯫
ꯍꯌꯦꯡ ꯍꯌꯦꯡ ꯄꯤꯔꯛꯀꯦ ꯑꯩ ꯑꯩ ꯊꯕꯛ ꯆꯤꯟꯕꯅꯤꯅꯥ ꯑꯣꯖꯥꯅꯤꯅ ꯑꯗꯨꯅ ꯐꯣꯟ ꯋꯥꯔꯤ ꯁꯥꯕ ꯇꯥꯏꯃꯤꯡꯗꯣ ꯄꯥꯛꯅ ꯐꯟ ꯇꯧꯗꯕ ꯇꯥꯏꯃꯤꯡ ꯄꯥꯛ ꯇꯧꯗꯦ ꯍꯥꯏꯁꯦ ꯃꯥ ꯐꯅꯥꯝꯗꯤ ꯐꯪꯉꯦ ꯃꯥꯁꯨ
ꯇꯔꯥꯇꯦꯠ ꯇꯥꯏꯄꯥꯟ ꯃꯨꯛ ꯁꯨꯔꯦ
ꯍꯨꯝ
ꯑꯩꯈꯣꯏ ꯄꯨꯔꯅꯤꯃꯥꯒꯤꯗꯨꯕꯨ ꯌꯥꯗ꯭ꯔꯤꯖꯥꯠꯂꯣ
ꯋꯥꯔꯤꯒꯅ ꯆꯪꯅ ꯁꯥ ꯌꯥꯒꯗꯕ ꯅꯨꯄꯤ ꯅꯠꯇꯦꯗ
ꯀꯩꯅꯣꯒꯤꯁꯨ ꯑꯉꯣꯝ ꯅꯅꯥꯎꯒꯤꯁꯨ ꯆꯥꯎꯕ ꯍꯣꯏꯗ ꯂꯥꯛꯑꯒ
ꯎꯨꯝꯃꯝ
ꯀꯩꯅꯣꯒꯤꯅꯦ ꯁꯤꯒꯤ ꯃꯤ ꯃꯁꯤꯡ ꯇꯧꯕꯗꯣ
ꯎꯨ
ꯅꯥꯀꯟ ꯑꯅꯤ ꯁꯨꯏꯗꯅ ꯑꯃ ꯇꯔꯥꯇꯦꯠ ꯑꯩ ꯇꯔꯥꯇꯦꯠ ꯁꯨꯔꯦ ꯑꯗꯨꯕꯨ ꯅꯥꯀꯟꯗ ꯀꯨꯟ ꯂꯩ ꯀꯩꯅꯣ ꯀꯩ ꯍꯥꯏꯅꫭ ꯑꯗꯣ
ꯇ꯭ꯔꯥꯏꯟꯊꫭꯏ ꯇ꯭ꯔꯥꯏꯟꯊꫭꯏꯅ ꯀꯝꯄꯂꯤꯠ ꯑꫭꯏ ꯑꯩ ꯇ꯭ꯔꯏꯟꯊꫭꯏ ꯇ꯭ꯔꯥꯏꯟꯊꫭꯏ ꯁꯨꯔꯛꯀꯥꯟꯗꯅꯦꯕ ꯎꯨꯝ ꯇꯩꯅꯣꯅꯦ ꯈꯪꯗꯦ ꯍ ꯃꯤꯅ ꯇꯧꯔꯛꯄ ꯇ꯭ꯔꯥꯏꯟꯊꯣꯏ ꯑꯃꯒ ꯇꯪꯅ ꯇꯧꯕ ꯇꯔꯥꯏꯟꯊꯣꯏ ꯑꯃꯒ ꯑꯗꯨꯃꯥꯏꯅ ꯇꯧꯔꯒ ꯀꯝꯄ꯭ꯂꯤꯠ ꯑꯣꯏꯕ꯭ꯔ ꯑꯗꯨ ꯅꯇꯔ ꯅꯪ ꯇ꯭ꯔꯥꯇ꯭ꯔꯦꯠꯇꯣ ꯑꯗꯨ
ꯑ ꯇꯔꯥꯇꯦꯠ ꯁꯨꯈꯤꯕꯒꯤ ꯃꯤ ꯇꯔꯥꯇꯔꯦꯠ ꯁꯨꯈꯤꯕꯒꯤ ꯇꯔꯥꯇꯦꯠꯇꯤ ꯂꯩꯔꯦꯗꯅ ꯑꯗꯨꯒ ꯅꯥꯀꯟꯗ ꯀꯨꯜ ꯂꯩꯌꯦ
ꯀꯨꯟ ꯑꯃ ꯂꯩꯗꯨꯅ ꯃꯤꯅ ꯇꯧꯔꯛꯄꯥ ꯑꯣꯏꯔꯝꯒꯅꯤꯕ
ꯈꯪꯗꯦ ꯑꯩꯅ ꯀꯔꯤ ꯍꯥꯏꯖꯥꯠꯅꯣ ꯃꯥꯏꯁꯦ
ꯆꯞ ꯃꯥꯟꯅ ꯁꯨꯔꯀꯥꯟꯗ ꯃꯤꯅ ꯇꯧꯔꯛꯄ ꯂꯦꯞꯄꯒꯥꯟ ꯅꯪꯅ ꯇꯧꯔꯛ ꯑꯗꯨꯃꯥꯏ ꯇꯧꯕ ꯃꯥꯜꯂꯦ ꯑꯩꯗꯤ ꯍꯥꯟꯅ ꯅꯥꯀꯟ ꯑꯃ ꯇꯔꯥꯏꯟꯊꯣꯏ ꯂꯩꯔꯒ ꯅꯥꯀꯟ ꯑꯃ ꯅꯤꯄꯥꯟ ꯂꯩꯕꯅꯦꯕꯀꯣ
ꯑꯥ
ꯑꯗ ꯍꯧꯖꯤꯛ ꯁꯨꯖꯤꯟꯈ꯭ꯔꯦꯕ ꯑꯩꯅ ꯇꯧꯔꯀꯥꯟꯗ ꯍꯥꯟꯅ ꯑꯩꯅ ꯇꯧꯕꯩꯗꯨ ꯅꯦꯝꯃꯝ ꯃꯤ ꯇꯧꯔꯛꯄꯅ ꯌꯥꯝꯃꯝꯕ ꯃꯥꯜꯂꯦꯕ
ꯑꯣ
ꯑꯗꯨꯕꯨꯗꯤ ꯑꯩ ꯃꯃꯥꯡꯗ ꯅꯥꯎꯕꯤꯅ ꯌꯥꯝ ꯇꯧꯔꯛꯈ꯭ꯔꯃꯦꯕ
ꯎꯨꯝ
ꯇꯨꯒꯤ ꯑꯣ ꯑꯃꯗꯣ ꯁꯤꯒꯤꯁꯦ ꯂꯣꯏꯔꯀꯥꯟꯗ ꯂꯥꯛꯆꯒꯗꯃꯦꯕ
ꯎꯨꯝ ꯅꯥꯎꯕꯤ ꯂꯥꯛꯑꯖꯥꯠꯂ
ꯈꯪꯗꯦ ꯃꯥ ꯃꯤ ꯃꯤ ꯁꯨꯔꯝꯒꯤꯔꯣꯏꯗ ꯃꯥꯒꯤ ꯃꯤ ꯁꯨꯔꯝꯒꯤꯗꯧ ꯃꯥꯟꯗꯦ ꯂꯣꯛꯁꯦ ꯈꯨꯕ ꯐꯠꯇꯦ ꯗꯨꯝ ꯈꯨꯔꯦ ꯉꯥꯁꯥꯏ ꯑꯌꯨꯛ ꯆꯥꯛꯇꯣ ꯈꯔ ꯆꯥꯒꯦ ꯇꯧꯔꯁꯨ ꯅꯨꯡꯗꯥꯡꯖꯨ ꯆꯥꯗ꯭ꯔꯦ ꯆꯥꯛ ꯏꯟꯖꯥꯡꯖꯨ ꯃꯍꯥꯎꯃ ꯈꯪꯗ꯭ꯔꯦ ꯆꯤꯟꯁꯦ ꯑꯩꯈꯣꯏ ꯏꯊꯩꯊꯩꯕꯤ ꯑꯃ
ꯑꯩꯅ ꯆꯥꯕꯩ ꯃꯈꯣꯟꯁꯦ ꯀꯦꯕꯣꯂꯥꯅ ꯆꯕꯥ ꯃꯥꯟꯕ꯭ꯔ
ꯃꯥꯅꯦꯃꯈꯣꯟ ꯌꯥꯝ ꯊꯣꯛꯑꯦ ꯍꯧꯏ ꯍꯧꯏꯅ ꯑꯗꯨꯒ ꯍꯥꯞꯆꯤꯜꯂꯗꯅꯦꯍꯦꯟ ꯃꯥꯟꯒꯗꯅꯦ
ꯎꯝ
ꯀꯦꯕꯣꯂꯥꯒꯤ ꯍꯥꯎꯏ ꯍꯥꯎꯏꯗꯣ
ꯎꯝ
ꯑꯗꯨꯒ ꯍꯥꯞꯆꯜꯂꯒ ꯃꯌꯥꯝ ꯃꯥꯟꯒ ꯗꯝꯃꯦꯕ
ꯏꯃꯥꯟꯅꯕꯤ ꯐꯣꯟ ꯋꯥꯔꯤ ꯁꯥꯟꯅꯕ ꯆꯥꯛ ꯆꯥꯕꯗꯨꯒ ꯅꯪ ꯆꯛ ꯆꯥꯏꯔꯌꯦ ꯑꯩꯅ ꯆꯥꯏꯅꯦ ꯍꯥꯏꯔꯝꯕ ꯀꯥꯏ ꯀꯣ ꯑꯝꯇ ꯆꯥꯍꯧꯈꯤ ꯀꯦꯕꯨꯣꯂꯥꯅ ꯆꯥꯕ ꯃꯥꯂꯦ ꯑꯩ ꯆꯥꯛ ꯆꯥꯅꯤꯡꯗ ꯂꯩꯕꯅꯦ ꯑꯗꯨ ꯆꯥꯍꯧꯒꯤꯒꯦ ꯉꯛꯇ ꯄꯥꯢꯌꯨ ꯒꯥꯏ
ꯑꯩ ꯏꯅꯥꯎꯆꯥꯗꯣ ꯍꯜꯂꯛꯑꯗꯤ ꯄꯤꯔꯛꯀꯦ ꯇꯧꯕ
ꯀꯥꯏ ꯆꯠꯂꯤꯖꯥꯅꯣ ꯗꯨꯒ ꯃꯊꯟꯗꯔꯣ
ꯅꯠꯇꯦ ꯃꯣꯏꯔꯥꯡꯗꯩ ꯃꯧꯒꯅꯤ ꯀꯩꯅꯣ
ꯎꯝ
ꯑꯣꯏꯔꯝꯒꯅꯤ ꯍꯜꯂꯛ ꯇ꯭ꯔꯦ ꯂꯩꯔꯤꯉꯥꯏꯗꯨꯗꯅ ꯃꯔꯥꯡ ꯃꯔꯥꯡ ꯀꯥꯎꯊꯣꯛꯈꯤꯕ
ꯍꯥꯞꯄꯨꯈꯨꯜ ꯂꯩꯔꯝꯃꯦ ꯉꯥ ꯐꯥꯖꯤ ꯂꯥꯛꯑꯣ ꯍꯥꯏꯔꯒ ꯂꯥꯛꯇꯕꯥꯅꯦ
ꯑ ꯃꯥ ꯂꯧ ꯍꯨꯜꯂꯝꯒꯤꯔꯣꯏꯌꯦ ꯑꯗꯨꯅꯅꯦ
ꯋꯥꯕꯨꯗꯤ ꯋꯥꯔꯝꯒꯅꯤ ꯆ ꯑꯌꯨꯛꯇꯒꯤ ꯆꯠꯄꯒ ꯑꯣꯏꯔꯝꯕꯁꯨ ꯌꯥꯏꯑꯕꯀꯣ ꯆꯥꯛ ꯂꯥꯝꯕꯒꯤꯕꯨꯗꯤ ꯑꯣꯏꯔꯝꯅꯦꯕ ꯑꯩꯈꯣꯏ ꯍꯦꯛꯇ ꯐꯅꯤꯡꯉꯤꯗꯅ
ꯑꯧ ꯃꯥ ꯂꯧꯍꯨꯟꯗꯔꯤ ꯑꯩꯗꯤ ꯂꯣꯏꯁꯤꯟꯒꯔꯦ ꯂꯧ ꯑꯩꯈꯣꯏꯒꯤ ꯂꯧꯗꯣ ꯐꯖꯍꯧꯔꯕꯣ
ꯎꯝ ꯐꯖ ꯍꯧꯕ ꯃꯥꯜꯂꯦ
ꯀꯩꯅꯣꯗꯤ ꯂꯟꯕ ꯈꯣꯠꯄꯗꯤ ꯀꯃꯥꯏ ꯇꯧꯒꯦ
ꯌꯥꯝ ꯀꯟꯅ ꯃꯨꯟꯅꯗꯗꯤ ꯌꯦꯡꯉꯛꯇꯦ ꯃꯇꯥꯏ ꯑꯗꯥꯏꯗ ꯌꯦꯡꯕꯗ ꯑꯗꯨꯝ ꯐꯖ ꯍꯧꯕ ꯃꯥꯜꯂꯦ ꯃꯊꯛꯀꯤꯗꯤ ꯐꯖ ꯍꯧꯋꯦ ꯁꯣꯔꯣꯛꯀ ꯇꯩꯅꯕꯗꯣ ꯀꯩꯅꯣꯒ ꯇꯩꯅꯕꯗꯣ
ꯑ ꯇꯥꯏꯅꯕꯗꯣ ꯑꯣ ꯑꯗꯣ ꯁꯟꯖꯦꯜ ꯂꯝꯗꯨꯗꯤ ꯎꯔꯝꯂꯥꯔꯣꯏ
ꯌꯦꯡꯕ ꯅꯨꯡꯉꯥꯏꯇꯕ ꯈꯣꯠꯇꯕ ꯀꯦꯝ ꯇꯧꯗꯦꯕ
ꯎꯝ ꯑꯗꯨꯅꯤ ꯈꯨꯂꯪ ꯆꯪꯕꯗ ꯆꯪꯕꯗ
ꯌꯦꯡ ꯅꯨꯡꯉꯥꯏꯇꯕ ꯑꯣꯏꯔꯗꯤ ꯎꯔꯗꯧꯅꯦ ꯑꯗꯨꯝ
ꯎꯝ ꯁꯟ ꯁꯟꯖꯦꯟꯒꯤꯗꯤ ꯎꯔꯛ ꯑꯝꯃꯣꯏꯅꯦ
ꯑꯣ ꯑꯁꯣꯝ ꯋꯥꯡꯃ ꯎꯔꯣꯕꯣ ꯅꯣꯏꯅ
ꯎꯝ
ꯑꯣ
ꯑꯗꯨꯗꯤ ꯌꯦꯡꯖꯜꯂꯛꯑꯝꯃꯔꯣꯏꯕ
ꯌꯦꯡꯖꯜꯂꯛꯇ꯭ꯔꯦ
ꯑ
ꯑꯗꯨꯗꯤ ꯍꯩꯌꯦꯡ ꯀꯩꯅꯣ ꯇꯧꯔꯀꯥꯟꯗ ꯑꯩ ꯆꯤꯡꯕ ꯃꯇꯝꯗꯨꯗ ꯑꯩꯈꯣꯏ ꯅꯨꯄꯥꯗ ꯂꯨ ꯊꯨꯝꯍꯟ ꯌꯥꯅꯤ ꯅꯨꯄꯥ ꯑꯗꯣꯝꯗ ꯍꯥꯏ ꯉꯝꯃꯔꯣꯏ ꯑꯩ ꯁꯣꯝ ꯍꯥꯏꯒꯗ꯭ꯔꯥ
ꯍꯪꯇꯦ ꯑꯩ ꯀꯩꯅꯣ ꯇꯧꯔꯔꯣꯏ ꯀꯨꯝꯁꯤꯗꯤ ꯏꯟꯕꯝꯖꯨ ꯃꯊꯛꯇ ꯑꯥꯒꯤꯗꯣ ꯁꯦꯝꯃꯔꯣꯏꯗ ꯑꯩꯒꯤ ꯂꯧ ꯃꯞ ꯑ ꯑꯗꯨꯏ ꯂꯧ ꯃꯄꯥꯗ ꯑꯗꯨꯝ ꯁꯦꯝꯃꯒꯦ ꯆꯠꯊꯣꯛ ꯆꯠꯁꯤꯟ ꯉꯝꯃꯔꯣꯏꯕ ꯇꯧꯕꯨꯗꯤ ꯏꯁꯤꯡꯗꯤ ꯂꯥꯟꯗꯤ ꯂꯥꯜꯂꯔꯣꯏ ꯀꯨꯝꯁꯤꯗꯤ ꯁꯣꯃꯣꯔꯖꯤꯠ ꯀꯤꯗꯣ ꯐꯨꯟ ꯁꯣꯃꯣꯔꯖꯤꯠ ꯀꯤꯗꯣ ꯐꯨꯟꯖꯤꯟꯒ꯭ꯔꯦ ꯍꯥꯏꯕꯅꯦꯕꯥ ꯎꯔꯛꯄꯔꯣ ꯐꯨꯟꯖꯟꯕ
ꯁꯣꯃꯣꯔꯖꯤꯠ ꯀꯤ ꯍꯥꯏꯗꯤ ꯏꯆꯦ ꯏꯆꯟꯒꯤ ꯂꯧ ꯏꯟꯕ ꯏꯟꯕꯝ ꯃꯄꯥꯗꯨꯔꯣ
ꯑꯪ ꯑꯗꯨ ꯃꯄꯥꯗꯣ
ꯑꯣ
ꯖꯦꯁꯕꯤꯅꯒ ꯇꯧꯔ ꯊꯣꯟꯖꯤꯟꯒ꯭ꯔꯦ ꯍꯥꯏꯕꯅꯦ
ꯁꯣꯔꯣꯖꯤꯠꯅ ꯊꯣꯟꯖꯜ ꯂꯤꯔꯕ
ꯑꯪ ꯃꯣꯔꯖꯤꯠ ꯊꯣꯟꯖꯜꯂꯦ ꯍꯥꯏ
ꯁꯣꯃꯣꯔꯖꯤꯠ ꯀꯤ ꯎꯝ
ꯀꯨꯝꯁꯤꯗꯤ ꯏꯁꯤꯡ ꯊꯨ ꯊꯨ ꯆꯥꯎꯕ꯭ꯔꯥ ꯈꯪ ꯄꯣꯠꯇꯦ ꯃꯥ ꯑꯗꯨ ꯐꯨꯟꯖꯟꯒ꯭ꯔꯃꯤꯅꯥ
ꯍꯨꯝ
ꯂꯧꯗꯣ ꯏꯁꯤꯡ ꯂꯧ ꯉꯥꯏꯍꯥꯏꯇ ꯍꯥꯠꯄ꯭ꯔꯥ ꯈꯪꯄꯣꯠꯇꯦꯕ ꯃꯥ ꯑꯗꯨ ꯐꯨꯖꯟꯒ꯭ꯔꯃꯤꯅ ꯑꯗꯩ ꯏꯁꯤꯡ ꯗꯩ
ꯈꯤꯇꯪꯗꯤ ꯐꯥꯠ ꯈꯤꯇꯪꯗꯤ ꯐꯥꯠꯂꯧꯔꯤꯗꯨꯅ ꯀꯩꯅꯣ
ꯀꯩꯅꯣ ꯎꯀꯨ ꯐꯥꯠꯂꯝꯃꯅꯤ ꯎꯀꯨ ꯃꯆꯥ ꯐꯥꯠꯂꯝꯃꯅꯤ
ꯀꯥꯟꯕ ꯉꯝꯕꯒꯤ ꯆꯥꯡꯗ ꯂꯩꯍꯧꯔꯦ
ꯀꯥꯟꯕ ꯉꯝꯕꯩ ꯆꯥꯡꯗ
ꯎꯝ ꯍꯥꯟ ꯀꯟ ꯉꯝꯗꯕ꯭ꯔꯥ
ꯎꯝ ꯃꯥ ꯎꯀꯨ ꯄꯥꯟꯅꯦꯗꯤ ꯍꯥꯏꯕꯅꯦ ꯑꯗꯨ ꯄꯥꯟꯗ꯭ꯔꯕꯣꯏ
ꯎꯝ ꯁꯣꯃꯣꯔꯖꯤꯠꯀꯤ ꯐꯩꯗꯣꯝ ꯅꯣꯏꯒ ꯇꯥꯏꯅꯕ ꯅꯠꯇꯕ ꯑꯃꯗꯣ
ꯎꯝ
ꯑꯗꯨꯗ
ꯎꯝ
ꯀꯥꯟꯕ ꯉꯝꯕꯒꯤ ꯆꯥꯡꯗꯪ ꯊꯝꯕꯗꯗꯤ ꯎꯀꯨ ꯄꯥꯟꯗ꯭ꯔꯦꯕꯅꯦꯀꯣ
ꯎꯝ ꯑꯩ ꯀꯥꯜꯂꯛ ꯏꯅꯦ
ꯍꯥ
ꯆꯣꯡꯉ ꯂꯥꯛꯑꯦꯕ ꯑꯩꯅ ꯆꯣꯡꯉꯝꯃꯗꯤ ꯌꯥꯎꯔꯝꯒꯗ꯭ꯔꯥ
ꯑ ꯍꯣꯏ ꯑꯗꯨꯁꯨ ꯅꯍꯜꯋꯥꯗꯤ ꯄꯥꯛꯅ ꯇꯧꯕꯅꯤꯅ ꯀꯣꯝꯊꯣꯛ ꯀꯣꯝꯁꯤꯟ ꯇꯧꯋꯤꯗꯅ
ꯎꯝ ꯑꯗꯨꯒ ꯅꯣꯏꯒꯤ ꯅꯪ ꯏꯟꯐꯝ ꯂꯣ ꯑꯃꯥ ꯂꯩꯍꯧꯔꯤꯗꯨꯕꯣ
ꯑꯩ ꯏꯟꯐꯝꯗꯨꯅꯤ ꯀꯩꯅꯣ ꯑꯩ ꯃꯄꯥꯗꯨꯅꯤ
ꯁꯦꯡꯇꯣꯛꯑ ꯂꯩꯗꯣ
ꯁꯦꯡꯇꯣꯛꯇ꯭ꯔꯤꯍꯦ ꯑꯩꯗꯤ ꯀꯩꯅꯣ ꯑꯣꯏꯔꯝꯒꯅꯤ ꯑꯩꯈꯣꯏ ꯅꯨꯄꯥꯅ ꯁꯪ ꯁꯥꯐꯝꯒ ꯐꯥꯟꯗꯣꯛꯑꯝꯒꯅꯤ
ꯍꯥꯥ
ꯁꯪ ꯁꯥꯐꯝ ꯐꯥꯗꯣꯛꯑꯝꯒꯅꯤ ꯂꯧꯈꯥꯏ ꯃꯄꯥꯗꯣ ꯅꯠꯇ꯭ꯔꯣ
ꯏꯁꯤꯡ ꯊꯥꯖꯤꯟꯕ ꯃꯄꯥꯗꯨꯗ ꯌꯨꯝꯐꯝꯒꯤ ꯇꯥꯏꯞꯇ ꯁꯦꯡꯍꯧꯕ
ꯑꯗꯨꯗꯤ ꯈꯪꯗꯦ ꯀꯅꯥ ꯇꯩꯏꯅꯣ
ꯁꯨꯃꯣꯖꯤꯠꯀꯤ ꯃꯄꯥ ꯁꯨꯃꯣꯖꯤꯠꯀ ꯅꯪꯒ ꯇꯩꯅꯅꯕ ꯃꯄꯥꯗꯣ
ꯑꯣ ꯑꯣ
ꯂꯧꯔꯤꯗꯣ ꯑꯗꯨ ꯀꯅꯥꯏ ꯏꯟꯐꯝ ꯅ‌ꯣ‌‌
ꯀꯅꯥꯝꯇ ꯇꯧꯗꯦ ꯀꯩꯅꯣ ꯍꯥꯀꯨꯝꯗꯤ ꯀꯨꯝꯁꯤ ꯃꯤ